ꯍꯜꯂꯣ
ꯇꯥꯔꯕꯥ
ꯑꯣ ꯇꯥꯔꯦ ꯚꯥꯏ ꯚꯥꯏꯕꯨ ꯍꯧꯖꯤꯛꯄꯨ ꯀꯩꯗꯧꯔꯝꯃꯤꯅꯣ
ꯊꯝꯃꯤ ꯌꯥ
ꯎꯝ ꯆꯥꯛ ꯏꯁꯤꯡꯁꯤ ꯆꯥꯔꯕ꯭ꯔꯣ ꯊꯣꯡꯉꯕ꯭ꯔꯣ ꯅꯠꯇ꯭ꯔꯥ ꯀꯃꯥꯏꯅ ꯇꯧꯔꯦ
ꯇꯟꯗꯅ ꯂꯩꯔꯤ ꯆꯥꯛ ꯊꯣꯡꯕ ꯅꯣꯏꯗꯤ ꯆꯥꯛ ꯆꯥꯔꯕꯣ ꯀꯃꯥꯏ ꯀꯃꯥꯏ ꯇꯧꯔꯤꯒꯦ
ꯑꯁ ꯑꯩꯁꯨ ꯇꯟꯗꯅ ꯏꯊꯟꯗꯒ ꯉꯥꯏꯔꯦ ꯆꯥꯛ ꯊꯣꯡꯕ ꯇꯟꯗꯅ ꯗꯤꯜꯍꯜꯂꯒ ꯂꯩꯔꯝꯃꯤꯅꯦ ꯆꯥꯛꯄꯨꯗꯤ ꯔꯥꯏꯁ ꯀꯨꯀꯔ ꯊꯣꯡꯀꯠꯂꯦ ꯑꯗꯨꯒ ꯌꯦꯔꯨ ꯉꯧꯒꯦꯅ ꯇꯧꯔꯤꯌꯦ ꯍꯤꯇꯔꯗ ꯑꯗꯨꯒ ꯊꯥꯎ ꯁꯥꯕ ꯉꯥꯏꯔꯤ ꯑꯗꯨꯒ ꯁꯧꯔꯤ ꯚꯥꯏꯅ ꯀꯣꯜ ꯇꯧꯔꯛꯄꯁꯦ ꯐꯔꯦ ꯏꯊꯟꯇ ꯕꯪꯆꯨ ꯂꯩꯔꯝꯃꯤꯅꯦ ꯁꯧꯒ꯭ꯔꯤ ꯊꯣꯡꯁꯤꯔꯅ ꯁꯧꯔꯤꯗ ꯁꯦꯝꯃꯝꯃꯤꯕ ꯑꯗꯨꯣ ꯚꯥꯏꯗꯤ ꯀꯩꯖꯥꯡ ꯊꯣꯡꯗꯣꯏꯅꯣ
ꯍꯅ ꯊꯣꯡꯉꯅꯤ ꯌꯨꯝ ꯌꯨꯝ ꯆꯠꯂꯔꯣ ꯅꯪ ꯍꯥꯟꯅ ꯂꯥꯏꯔꯤꯛ ꯇꯐꯝꯗꯨꯗ ꯂꯩꯕꯤꯔꯣ
ꯀꯩ ꯍꯥꯏꯥꯏꯅꯚꯥꯏ
ꯌꯨꯝꯗ ꯆꯠꯂꯤꯔ ꯍꯥꯟꯅꯒꯤ ꯂꯥꯏꯔꯤꯛ ꯇꯝꯐꯝꯗꯨꯗ ꯂꯩꯔꯤꯔꯥ
ꯑꯣ ꯍꯥꯟꯅ ꯇꯝꯐꯝꯝꯗ ꯂꯩꯔꯤꯅꯦ ꯌꯨꯝꯗ ꯆꯠ ꯉꯍꯥꯟ ꯆꯠꯂꯨꯔꯦ ꯑꯃꯨꯛ ꯍꯥꯏꯒꯠꯂꯛꯑꯦ ꯑꯗꯨꯗꯒꯤ ꯑꯩꯈꯣꯏꯗꯣ ꯅꯍꯥꯟꯅ ꯍꯥꯏꯒꯠꯂꯛꯑꯦ ꯑꯗꯨ ꯀꯥꯂꯦꯟ ꯁꯨꯇꯤꯁꯨ ꯊꯥꯔꯕꯅꯤꯅ ꯑꯃꯨꯛ ꯆꯥꯛꯁꯨ ꯄꯤꯗ꯭ꯔꯦꯕ
ꯎꯝ ꯅꯪꯒꯜ ꯑꯦꯃꯤꯅꯕꯒꯗꯥ
ꯃꯥꯁꯦ ꯃꯌꯨꯝꯗ ꯆꯠꯈꯤꯍꯣꯏ ꯃꯆꯦ ꯒꯥꯔꯤ ꯂꯧꯋꯦꯅ ꯉꯁꯤ ꯂꯥꯛꯅꯤꯗꯤ ꯍꯥꯏꯈꯤꯕꯅꯦ ꯑꯗꯣ ꯂꯥꯛꯇꯣꯏ ꯂꯥꯛꯑꯣꯏꯗ꯭ꯔꯗꯤ ꯆꯞ ꯆꯥꯕ ꯈꯪꯗ꯭ꯔꯦ ꯖꯨ ꯑꯤꯊꯟꯗ ꯇꯟꯗꯅ ꯇꯧꯔꯝꯃꯤꯅꯦ ꯑꯗꯣ ꯑꯦꯛꯖꯥꯝ ꯂꯣꯏꯒꯤꯁꯦ ꯇꯐꯝ ꯉ ꯈꯪꯗꯦꯅꯦ
ꯍꯥꯥ
ꯑꯩꯈꯣꯏ ꯑꯦꯛꯖꯥꯝ ꯂꯣꯏꯈꯤꯕꯁꯦ ꯇꯧꯑꯣꯒ ꯈꯪꯗꯦꯕ
ꯐꯔꯦ ꯑꯩꯗꯤ ꯋꯥꯈꯜꯁꯦ ꯀꯔꯤꯩꯅꯣ ꯇꯧꯗꯣꯏꯁꯦ ꯈꯟꯕꯗ ꯍꯥꯟꯅ ꯂꯥꯏꯔꯤꯛ ꯇꯝꯃꯤꯉꯩꯗꯗꯤ ꯑꯋꯥꯕ ꯂꯩꯇꯦ ꯍꯧꯖꯤꯛ ꯂꯥꯏꯔꯤꯛ ꯇꯝꯕ ꯂꯦꯈ꯭ꯔꯀꯥꯟꯗ ꯀꯩꯅꯣ ꯈꯪꯗꯦ ꯑꯁ ꯋꯥꯈꯜꯁꯦ ꯄꯨꯔꯥ ꯐꯨꯕꯪꯅꯔꯒꯅꯤ ꯂꯩꯔꯤꯁꯦ ꯌꯨꯝꯗꯒꯤ ꯄꯥꯎꯁꯨ ꯊꯣꯛꯇꯕꯤ ꯆꯠꯂꯤ ꯆꯠꯐꯝ ꯈꯪꯗꯕꯤꯝꯇ ꯆꯠꯇꯕꯤꯁꯤꯗꯒꯤ ꯀꯔꯤꯝ ꯍꯦꯟꯗꯣꯛꯇꯦ ꯀꯩꯅꯣ ꯇꯧꯗꯣꯏꯒꯦ ꯈꯟꯗꯅ ꯑꯃ ꯊꯥꯕꯁꯥꯏ
ꯑꯩꯁꯨꯅꯦ ꯆꯞ ꯃꯥꯟꯅꯩ ꯑꯩꯁꯨ ꯍꯥꯏꯗꯤ ꯑꯩꯁꯨ ꯑꯁ ꯂꯥꯏꯔꯤꯛꯁꯨ ꯇꯝ ꯂꯣꯏꯈ꯭ꯔꯦ ꯑꯗꯨ ꯇꯝ ꯂꯣꯏꯈꯤꯕ ꯄꯣꯠꯁꯦ ꯏꯍꯩꯗꯣ ꯃꯇꯤꯛ ꯆꯥꯅ ꯑꯃꯨꯛ ꯇꯧꯔꯗꯤ ꯐꯕ ꯑꯗꯨꯁꯨ ꯑꯣꯏꯗꯦ ꯃꯈꯥ ꯀꯩ ꯇꯧꯁꯤꯒꯦ ꯈꯟꯕꯗ ꯑꯩꯁꯨ ꯃꯊꯥ ꯀꯣꯛ ꯁꯥꯕꯗ ꯁꯥꯕꯗ ꯌꯨꯝꯗ ꯌꯨꯝ ꯆꯥꯎꯔꯛꯑꯕꯅꯤꯅ ꯑꯗꯨꯗꯣ ꯍꯥꯏꯕꯗꯁꯨ ꯅꯨꯡꯉꯥꯏꯇ꯭ꯔꯦ ꯄꯩꯁꯥ ꯅꯨꯡꯁꯥ ꯅꯤꯕꯁꯨ ꯑꯗꯨꯒꯤ ꯈꯜꯂꯤꯅꯦꯁꯨ ꯀꯩꯗꯧꯁꯤꯒꯦ ꯄꯩꯁꯥ ꯊꯣꯛꯄ ꯌꯥꯕ ꯑ ꯁꯨꯝ ꯈꯜꯂꯝꯃꯤꯅꯦ ꯑꯩꯁꯨ ꯑꯍꯤꯡꯒ ꯇꯨꯝꯕ ꯌꯥꯕ ꯖꯥꯠ ꯅꯠꯇꯦ ꯠꯇꯗ
ꯅꯣꯏꯗꯤ ꯑꯗꯨꯗ ꯑꯃꯨꯛ ꯃꯈꯥ ꯇꯝꯊꯗꯣꯏꯔꯥ ꯑꯇꯣꯞꯄ ꯑꯇꯣꯞꯄ ꯌꯦꯡꯈꯤꯗꯣꯏꯔꯥ ꯑꯗꯨ ꯆꯠꯊꯗꯣꯏꯔꯥ
ꯑꯇꯣꯞꯄꯗꯤ ꯇꯝꯃꯔꯣꯏ ꯍꯥꯏꯗꯤ ꯃꯥꯁꯤ ꯑꯃꯨꯛ ꯁꯤ ꯇꯝꯃꯨꯔꯒꯗꯤ ꯁꯤꯖꯦ ꯑꯃꯨꯛꯀ ꯑꯩꯅ ꯇꯝꯃꯤ ꯄꯣꯠꯁꯦ ꯀꯥꯎꯒ꯭ꯔꯅꯦꯕ ꯍꯥꯏꯗꯤ ꯀꯥꯎꯗ꯭ꯔꯃꯛꯁꯨ ꯈꯔ ꯈꯦꯠꯅꯔꯅꯤꯗꯅ ꯁꯨꯝ ꯊꯥꯗꯣꯔꯛꯑꯗꯤ
ꯍꯣꯏ ꯑꯗꯨꯕꯨꯗꯤ ꯇꯝꯒꯤꯒꯦ ꯄꯨꯔꯥ ꯇꯣꯈꯥꯏꯅ ꯌꯥꯔꯒ ꯂꯩꯔꯅꯦꯕꯀꯣ
ꯎꯝ ꯂꯩꯗꯣꯏꯅꯦ ꯑꯗꯨꯅ ꯇꯝꯃꯔꯣꯏ ꯇꯝꯕꯒꯤꯗꯤ
ꯎꯝ ꯍꯟꯗꯛ ꯊꯥꯗ ꯑꯦꯛꯖꯥꯝ ꯑꯃ ꯇꯧꯕꯗꯣ ꯊꯥꯗꯣꯏꯔꯣ ꯅ
ꯑꯩꯖꯦ ꯊꯥꯖꯤꯔꯅꯗꯤ ꯊꯥꯖꯤꯟꯒꯤꯕꯅꯦ ꯑꯗꯨꯒ ꯂꯥꯏꯔꯤꯛꯇꯤ ꯑꯃꯕꯧ ꯌꯦꯡꯗ꯭ꯔꯤ ꯃꯊꯥꯖꯦ ꯁꯥꯃꯟꯗꯅ ꯑꯗꯣ ꯀꯃꯥꯏ ꯇꯧꯗꯣꯏꯅꯣ ꯈꯪꯗꯦ ꯂꯥꯏꯔꯤꯛ ꯑꯝꯕꯧ ꯌꯦꯡꯗ꯭ꯔꯤ ꯍꯥꯏꯕ ꯍꯟꯗꯛꯀꯤꯗꯤ
ꯆꯞ ꯃꯥꯟꯅꯔꯤꯅꯦ ꯑꯩꯖꯨ ꯂꯥꯔꯤꯛ ꯁꯨꯌꯦꯡ ꯌꯦꯡꯗꯕꯤꯅꯦ ꯁꯨꯡꯄꯥ ꯄꯥꯗꯦ ꯋꯥꯈꯜꯖꯦ ꯏꯁꯥꯒꯤ ꯄꯩꯁꯥ ꯊꯣꯛ ꯇꯕꯒꯤ ꯃꯊꯥ ꯁꯥꯕꯗ ꯏꯁꯥꯒꯤ ꯑꯩ ꯏꯁꯥꯒꯤ ꯈꯣꯔꯁꯥꯕꯨ ꯍꯦꯛ ꯂꯩꯇꯕꯒꯤ ꯈꯟꯕꯗ ꯃ ꯃꯊꯥ ꯁꯥꯕꯗ ꯀꯔꯤꯝꯇ ꯇꯧꯕ ꯉꯝꯗꯦ ꯂꯥꯏꯔꯤꯛꯁꯨ ꯄꯨꯛꯅꯤꯡ ꯆꯪꯗꯦ ꯑꯥꯗꯒꯤ ꯑꯗꯨꯗ ꯂꯥꯏꯔꯤꯛ ꯇꯥꯛꯄꯗꯨꯖꯨ ꯆꯠꯇꯦ ꯑꯗꯨꯖꯨ ꯄꯩꯁꯥ ꯄꯤꯊꯣꯛꯈ꯭ꯔꯒ ꯄꯩꯁꯥ ꯃꯥꯡꯍꯜꯂꯦꯅ ꯁ꯭ꯋꯥꯏꯗ ꯂꯣꯏꯔꯕꯅꯦ ꯑꯩꯖꯦ ꯄꯨꯔꯥ ꯆꯠꯅꯤꯡꯗꯕꯗꯅꯦ ꯂꯥꯏꯔꯤꯛ ꯇꯝꯕꯒ ꯇꯣꯛꯅꯤꯡꯉꯕꯅꯦ ꯑꯩ ꯀꯔꯤꯅꯣ ꯒ꯭ꯌꯥꯟ ꯑꯃ ꯇꯥꯗꯦ ꯇꯧꯔꯤꯖꯦ
ꯑꯗꯨꯅꯦ ꯑꯗꯨꯗꯒꯤ ꯑꯝ ꯑꯦꯛꯖꯥꯝꯒꯤ ꯀꯅꯣꯗꯨꯅ ꯁꯦꯟꯇꯔꯗꯨꯅ ꯀꯥꯏ ꯇꯥꯔꯛꯏꯅꯣ ꯑꯗꯨꯁꯨ ꯑꯝꯇ ꯌꯦꯡꯗ꯭ꯔꯤ ꯆꯪꯉ ꯈꯣꯠꯂ ꯍꯧꯖꯤꯛ ꯂꯥꯛꯑꯝꯕꯁꯨ ꯌꯥꯔꯦꯕ ꯑꯗꯨꯖꯨ ꯑꯝꯇ ꯌꯦꯡꯗ꯭ꯔꯤ ꯑꯗꯨ ꯒ꯭ꯌꯥꯟ ꯇꯥꯗꯦ ꯇꯧꯔꯤꯖꯦ ꯅꯪ ꯌꯦꯡꯉꯕꯣ ꯀꯃꯥꯏ ꯇꯧꯔꯒꯦ
ꯌꯦꯡꯗꯦꯗ ꯀꯩꯝꯇ ꯑꯩꯈꯣꯏꯒꯤꯗꯤ ꯅꯨꯡꯊꯤꯟꯗ ꯇꯥꯗꯥꯏꯅꯦ ꯑꯥ ꯄꯨꯡ ꯑꯍꯨꯝꯗꯩꯅ ꯄꯨꯡ ꯇꯔꯨꯛ ꯐꯣꯎ
ꯅ ꯌꯦꯡꯗꯨꯢꯅꯦ ꯁꯦꯟꯇꯔꯗꯣ ꯁꯤꯗ ꯇꯥꯔꯛꯏꯔꯥ ꯀꯗꯥꯏ ꯇꯥꯔꯛꯏꯅꯣ ꯑꯗꯨꯗ ꯍꯥꯏꯕ ꯉꯝꯗꯦꯗꯅ
ꯎꯝ ꯍꯧꯖꯤꯛ ꯄꯤꯔꯝꯃꯗ꯭ꯔꯣ ꯑꯗꯨꯕꯣ ꯋꯥꯠꯇꯤ ꯋꯥꯠꯂꯤꯌꯦ ꯍꯧꯖꯤꯛ ꯗꯦꯠ ꯇꯨꯗꯤ ꯌꯧꯗ꯭ꯔꯤ ꯑꯦ ꯇ꯭ꯋꯦꯟꯇꯤꯗꯤ ꯌꯧꯗ꯭ꯔꯤꯌꯦ
ꯑꯗꯨꯕꯨꯗꯤ ꯌꯧꯗꯔꯤ ꯌꯧꯕꯨꯗꯤ ꯌꯧꯗ꯭ꯔꯤ ꯑꯗꯨ ꯖꯨ ꯈꯇꯪ ꯍꯥꯏꯗꯤ ꯗꯦꯠ ꯉꯁꯤ ꯇꯥꯡ ꯇ꯭ꯔꯥꯇꯔꯨꯛꯇꯤ ꯑꯣꯏꯁꯟꯒ꯭ꯔꯦꯗꯅ
ꯎꯝ
ꯁꯨꯃꯥꯏꯅ ꯈꯔ ꯅꯛꯂꯑꯀꯥꯟꯗ ꯊꯣꯛꯄꯅꯦꯕꯀꯣ ꯅꯨꯃꯤꯠ ꯀꯥꯠꯄꯨꯗꯤ ꯋꯥꯠꯂꯤꯕ ꯌꯦꯡꯉꯑꯕꯅꯦ ꯅꯨꯃꯤꯠ ꯅꯤꯅꯤ ꯍꯨꯝꯅꯤ ꯉꯥꯛ ꯋꯥꯠꯂꯤꯉꯩꯗ ꯊꯣꯛꯂꯛꯄꯅꯦ ꯑꯗꯣ ꯌꯦꯡꯗꯕ ꯑꯗꯨꯖꯨ ꯌꯦꯡꯗ꯭ꯔꯤ ꯑꯩꯖꯦ ꯎꯗꯤ ꯂꯧꯁꯜꯂꯣ ꯋꯤꯠ ꯐꯣꯇꯣ ꯗꯨ ꯍꯟꯗꯛ ꯃꯇꯥꯡꯅꯤ ꯍꯥꯏꯗꯤ ꯈꯪꯗꯦ ꯑꯐꯛ ꯑꯆꯥꯏ ꯏꯆꯨ ꯆꯨꯔꯒꯅꯦ
ꯎꯝ
ꯇꯧꯕꯝ ꯂꯥꯛꯐꯝ ꯈꯪꯗꯦ ꯄꯩꯁ ꯊꯥꯕꯨ ꯊꯥꯒꯗ꯭ꯔꯥ ꯂꯥꯏꯔꯤꯛ ꯃꯈꯥꯕꯨ ꯇꯧꯊꯒꯗ꯭ꯔꯥ ꯕꯛ ꯒ꯭ꯌꯥꯟ ꯇꯥꯗ ꯂꯩꯔꯦ ꯅ ꯇꯧꯔꯤꯁꯦ
ꯅꯣꯏꯅ ꯑꯃꯨꯛ ꯈꯤꯇꯪ ꯑꯉꯥꯡꯅꯤꯅ ꯐꯔꯤꯌꯦ ꯑꯩꯈꯣꯏꯗꯤ ꯏꯕꯦꯝꯃ ꯆꯍꯤ ꯈꯔꯅ ꯌꯥꯝꯖꯜꯂꯦ ꯋꯥꯈꯜꯖꯦ ꯄꯨꯔꯥ ꯄꯥꯏꯔꯦ ꯑꯩꯗꯤ ꯑꯃꯨꯛꯅꯦ ꯑꯗꯨꯗ ꯇꯝꯕꯩ ꯋꯥꯈꯜ ꯑꯣꯖꯥ ꯍꯦꯠꯇꯣ ꯎꯕꯗꯅꯦ ꯀꯤꯖꯕ ꯑꯃ ꯌꯥꯎꯔꯕꯅꯦ ꯑꯩꯈꯣꯏ ꯑꯣꯖꯥ ꯍꯦꯠꯇꯨꯅ ꯁꯣꯅꯣ ꯆꯨꯕꯤꯔ ꯈꯪꯗꯦ ꯉꯍꯥꯟꯖꯨ ꯇꯧꯅꯤꯡꯗꯦ ꯌꯦꯡꯉꯨ ꯃꯥꯅ
ꯎꯝꯝꯝ
ꯃꯥꯅ ꯌꯥꯗꯗꯤ ꯌꯥꯗ꯭ꯔꯦ ꯃꯀꯣꯛ ꯏꯇꯥꯡ ꯇꯥꯡꯉ ꯇꯧꯔꯤꯗꯨꯒ
ꯑꯩꯁꯨ ꯇꯧꯅꯤꯡꯉꯦꯕ ꯍꯥꯏꯗꯤ ꯐꯥꯎꯔꯒꯗꯤ ꯂꯩꯅꯤꯡꯉꯦꯕꯀꯣ ꯑꯦꯛꯖꯥꯝꯗꯣ ꯑꯗꯨꯒ ꯑꯗꯨꯃꯛ ꯑꯗꯨꯗꯃꯛꯇꯤ ꯇꯧꯒꯗꯤ ꯈꯟꯗ꯭ꯔꯦ ꯈꯟꯗ꯭ꯔꯦ ꯍꯥꯏꯗꯤ ꯑꯇꯣꯞꯄ ꯀꯩꯅꯣꯗꯒꯨꯝꯕ ꯑꯗꯨꯝ ꯁ꯭ꯀꯨꯜꯗꯅꯤ ꯈꯪꯅꯤ ꯑꯗꯨ ꯑꯗꯨꯃꯅ ꯇꯧꯔ ꯑꯩꯈꯣꯏꯒꯤꯗꯤ ꯑꯩꯈꯣꯏ ꯗꯤꯄꯥꯔꯠꯃꯦꯟꯗꯨ ꯇꯧꯔꯤꯕꯕꯨꯗꯤ ꯑꯩꯁꯨ ꯑ ꯑꯗꯨꯝꯃꯛ ꯇꯤ ꯈꯟꯗꯔꯦ ꯍꯥꯏꯗꯤ ꯑꯗꯨ ꯄꯥꯗ꯭ꯔꯦ ꯈꯨ ꯄꯥꯗꯖꯤꯒ ꯈꯜꯂꯤꯕ ꯋꯥꯈꯜꯁꯤꯒ ꯒ꯭ꯌꯥꯟ ꯇꯥꯗꯦꯗ
ꯆꯞꯄꯥꯟꯅꯦꯗꯥꯔ ꯁꯨꯝꯄꯥ ꯄꯗꯦ ꯋꯥꯈꯜꯗꯤ ꯑꯩ ꯌꯧꯔꯦ ꯑ ꯑꯇꯩꯩ ꯑꯇꯩ ꯀꯧ ꯈ꯭ꯔ ꯌꯦꯡꯕꯕꯁꯤꯅꯦ ꯑꯃ ꯀꯧꯋꯦ ꯑꯩꯈꯣꯏꯒꯤ ꯑꯍꯜꯁꯤꯡꯒꯤ ꯂꯩꯐꯝꯗ ꯑꯃ ꯑꯗꯨꯁꯨ ꯃꯣꯏꯅ ꯑꯩꯅ ꯄꯤꯁꯜꯂꯤꯗꯨꯅꯤꯅꯦ ꯀꯔꯤꯝꯇ ꯍꯥꯏꯕꯤꯔꯛꯇ꯭ꯔꯦ ꯑꯗꯨꯒ ꯅꯨꯃꯤꯠꯇꯨꯗꯅꯦ ꯃꯣꯏꯅ ꯑꯩꯅ ꯊꯕꯛ ꯇꯧꯔꯤꯉꯩꯗ ꯀꯣꯜꯁꯦ ꯍꯟꯖꯤꯟ ꯍꯟꯖꯤꯟ ꯍꯟꯖꯤꯟ ꯇꯧꯔꯛꯑꯕ ꯑꯩꯒꯤ ꯁꯣꯂꯣꯝꯗ ꯏꯔꯨꯖꯔꯤꯕ ꯑꯗꯨꯗ ꯇꯥꯍꯧꯗ꯭ꯔꯕ ꯑꯩꯅ ꯏꯔꯨꯖ ꯊꯣꯛꯂꯛꯑꯀꯥꯟꯗ ꯀꯣꯜꯁꯦ ꯑꯃꯨꯛ ꯍꯟꯅ ꯇꯧꯔꯀꯥꯟꯗ ꯑꯍꯜ ꯑꯃ ꯄꯥꯏꯔꯛꯑꯦ ꯅꯪ ꯂꯥꯛꯇ꯭ꯔꯕ ꯅꯪ ꯊꯋꯥꯏ ꯌꯥꯎꯗ꯭ꯔꯕꯀꯣ ꯑꯗꯨꯗ ꯍꯥꯏꯔꯦ ꯑꯗꯨꯗ ꯑꯩꯅ ꯅꯣꯏꯗ ꯅꯣꯏꯅ ꯀꯩꯝꯇꯁꯨ ꯍꯥꯏꯕꯤꯔꯛꯇꯦ ꯑꯗꯨꯒ ꯑꯩꯅ ꯄꯤꯔꯤꯗꯨꯁꯨ ꯅꯣꯏꯅ ꯌꯥꯔꯦ ꯈꯣꯠꯂꯦ ꯍꯥꯏꯕꯁꯨ ꯀꯩꯝꯇ ꯑꯩꯉꯣꯟꯗ ꯍꯥꯏꯕꯤꯔꯛꯇꯦ ꯍꯥꯏ ꯑꯍꯟꯗꯨꯅ ꯍꯧꯖꯤꯛ ꯌꯦꯡꯕꯒꯤ ꯅꯠꯇ꯭ꯔꯣ ꯍꯥꯏꯔꯛꯏꯁꯦ ꯀꯅ ꯍꯥꯏꯔꯛꯑꯦ ꯑꯗꯨꯗ ꯑꯥ ꯅꯪ ꯏꯟꯇꯔꯦꯁ ꯂꯩꯇ꯭ꯔꯦ ꯍꯥꯏꯕ ꯅꯠꯇ꯭ꯔꯣ ꯍꯥꯏꯔꯅ ꯍꯣꯏ ꯑꯩ ꯊꯋꯥꯏ ꯌꯥꯎꯗ꯭ꯔꯦ ꯈꯗ꯭ꯔꯦ ꯑꯇꯣꯞꯄ ꯑꯗꯨꯝ ꯌꯦꯡꯕꯤꯔꯣ ꯈꯣꯠꯂꯣ ꯍꯥꯏꯗ ꯅꯍꯥꯟ ꯅꯣꯡꯃ ꯑꯍꯤꯡꯁꯤꯗ ꯑꯃꯨꯛ ꯃꯐꯝꯗꯨꯒꯤ ꯃꯐꯝꯗꯨꯒꯤ ꯋꯦꯞꯁꯦ ꯑꯃꯨꯛ ꯑꯩꯉꯣꯟꯗ ꯑꯃꯨꯛ ꯊꯥꯖꯜꯂꯛꯑꯦ ꯑꯗꯩ ꯑꯩꯅ ꯒꯤꯖꯔꯗꯅ ꯑꯗꯨꯝꯅꯦ ꯃꯣꯏ ꯅꯝꯕꯔꯗꯣ ꯀꯛꯊꯠꯈ꯭ꯔꯕꯅꯦ ꯑꯗꯨꯅ ꯒ꯭ꯌꯥꯟ ꯑꯃ ꯑꯗ ꯑꯣꯖ ꯑꯃ ꯀꯧꯕꯗꯨꯁꯨ ꯂꯝꯁꯦ ꯌꯥꯝ ꯂꯥꯄ ꯑꯗꯨꯅ ꯑꯗꯨꯝ ꯇ꯭ꯔꯦ ꯇꯜꯂꯛꯑꯕ ꯀꯔꯤꯅꯣ ꯇꯧꯗꯣꯏꯁꯦ ꯈꯪꯗ꯭ꯔꯕ ꯑꯗꯒꯤ ꯃꯣꯏꯒꯤꯁꯨ ꯇꯥꯏꯝ ꯄꯥꯁꯀꯤ ꯇꯥꯏꯞꯇ ꯑꯣꯏꯅꯁꯨ ꯇꯧꯕ ꯍꯥꯏꯗꯤ ꯃꯐꯝꯗ ꯑꯗꯨꯝ ꯆꯥꯕ ꯑꯣꯏꯇꯥꯔꯗꯤ ꯌꯦꯡꯉꯒꯦꯕꯨ ꯑꯩꯈꯣꯏꯅ ꯇꯧꯔꯤꯕ ꯊꯕꯛꯁꯤꯅꯅꯦ ꯃꯤ ꯑꯃꯇ ꯀꯧꯔꯛꯇꯕꯅꯤꯅ ꯂꯥꯏꯔꯤꯛ ꯇꯝꯐꯝ ꯀꯩꯀꯥꯗ ꯍꯥꯞꯄꯦ ꯅꯨꯡꯉꯥꯏ ꯒ꯭ꯌꯥꯟ ꯃꯦꯟ ꯑꯝꯇ ꯇꯥꯗꯕ꯭ꯔꯥ ꯈꯪꯉꯦ ꯃꯤ ꯑꯇ ꯀꯧꯗꯦ ꯍꯥꯏꯕ ꯑꯩꯗꯤ ꯑꯣꯈꯣꯝꯒꯩ ꯀꯞꯅꯤꯡꯕ ꯑꯃ ꯌꯥꯎꯔꯝꯅꯤ ꯇꯧ ꯑꯩꯅꯖ ꯎꯕꯗ
ꯑꯩ ꯖꯨꯅꯤꯅꯦ ꯑꯗꯨꯕꯨꯗꯤ ꯈꯨꯁꯨꯨ ꯃꯊꯥ ꯍꯥꯏꯗꯤ ꯁꯥꯏꯅꯤ ꯑꯩꯁꯨ ꯇꯧꯔꯤꯅꯦ ꯑꯗꯒꯤ ꯑꯁ ꯈꯪꯗꯦ ꯍꯥꯏꯗꯤ ꯍꯧꯖꯤꯛꯀꯥꯟꯁꯦ ꯊꯕꯛ ꯁꯨꯐꯝꯁꯨ ꯏꯂꯩ ꯂꯩꯇꯦ ꯍꯥꯏꯕꯗꯤ ꯄꯩꯁꯥ ꯊꯣꯛꯄ ꯌꯥꯕꯁꯦꯀꯣ ꯑꯗꯒꯤ ꯍꯥꯏꯗꯤ ꯀꯩꯗꯧꯖꯤꯒꯦ ꯈꯟꯕꯗꯁꯨ ꯋꯥꯈꯜꯁꯨ ꯊꯣꯛꯇ꯭ꯔꯥ ꯅꯪ ꯍꯧꯖꯤꯛꯐꯥꯎ ꯆꯥꯛ ꯊꯣꯡꯗꯗ ꯊꯦꯡꯃꯟꯗ꯭ꯔꯣ ꯄꯨꯡꯗꯤ ꯇꯔꯥ ꯇꯥꯗꯧꯔꯦꯅ
ꯊꯣꯡꯉ ꯗꯕꯅꯦꯉꯥꯏꯍꯥꯛ ꯂꯩꯔ ꯏꯅꯖꯥꯡꯗꯣ ꯀꯔꯤ ꯊꯣꯡꯗꯣꯏꯅꯣ ꯈꯪꯗꯕ ꯑꯗꯩ ꯉꯔꯥꯡꯁꯤꯁꯨ ꯍꯤꯟꯖꯥꯡꯁꯦ ꯀꯔꯤ ꯊꯣꯡꯗꯣꯏꯅꯣ ꯈꯪꯗꯕꯗꯒꯤ ꯑꯩꯁꯦ ꯐꯝ ꯂꯩꯔꯦ ꯑꯩꯒꯤ ꯏꯅꯥꯎ ꯅꯨꯄꯥꯅ ꯄꯨꯡ ꯑ ꯅꯤꯄꯥꯟ ꯇꯥꯔꯦ ꯍꯧꯖꯤꯛꯐꯧ ꯆꯥꯛ ꯊꯣꯡꯍꯩꯔꯣꯏꯗ꯭ꯔꯣ ꯍꯥꯏꯔꯒ ꯑꯩ ꯑꯁ ꯑꯩ ꯏꯟꯖꯥꯡ ꯊꯣ ꯄꯐ ꯈꯪꯗ ꯗꯅꯥ ꯑꯩꯗꯤ ꯐꯣꯟ ꯌꯦꯡꯉꯒ ꯂꯩ ꯊꯣꯡꯒꯅꯤꯁꯦ ꯍꯥꯏꯔꯦ ꯈꯔ ꯍꯧꯖꯤꯛꯁꯨ ꯏꯟꯖꯥꯡ ꯊꯣꯡꯉꯥꯏꯗꯣ ꯄꯩꯁꯥ ꯂꯩꯇꯦ ꯂꯩꯕ ꯆꯠꯀꯗꯕꯁꯨ ꯍꯌꯦꯡ ꯍꯆꯤꯠ ꯑꯥ ꯌꯥꯏꯄꯣꯛꯂꯣꯝꯗ ꯆꯠꯇꯣꯏꯕ ꯑꯗꯨꯒꯤ ꯑ ꯑꯗꯨꯒꯤ ꯏꯟꯖꯥꯡ ꯂꯩꯁꯟꯕꯗꯨꯁꯨ ꯑꯗꯨꯛ ꯄꯥꯝꯃꯨꯕ ꯑꯗꯨꯅ ꯊꯣꯡꯐꯝ ꯈꯪꯗꯕꯩꯅꯦ ꯑꯗꯨꯝ ꯂꯩꯔꯕꯅꯦ ꯑꯩꯅ ꯈꯔꯒ ꯇꯟꯕꯅꯦ ꯑꯩꯗꯤ ꯆꯥꯛ ꯊꯣꯡꯃꯟꯗꯅ
ꯅꯪ ꯅꯠꯇ ꯆꯥꯛꯊꯣꯡ ꯋꯥꯅꯤꯀꯣ ꯑꯗ ꯁꯨꯝ ꯊꯣꯡꯈꯤꯗꯕꯒꯤ ꯏꯊꯟꯕ ꯌꯥꯝ ꯇꯥꯂꯤꯟꯆꯠꯅꯤ ꯆꯥꯛꯁꯦ ꯍꯥꯏꯗꯤ ꯁꯨꯝ ꯊꯣꯡꯈꯤꯗ꯭ꯔꯕꯅꯤꯅ ꯊꯣꯡꯅꯤꯡꯗ꯭ꯔꯦꯕ ꯑꯩꯁꯨ ꯆꯥꯛꯇꯤ ꯑꯗꯨꯅ ꯆꯥꯎ ꯊꯣꯡꯁꯨ ꯌꯥꯝ ꯇꯜꯂꯤꯅꯦ ꯑꯩꯁꯨ ꯍꯧꯖꯤꯛꯀꯥꯟ ꯆꯥꯛꯀ ꯊꯣꯡꯅꯤꯡꯗꯦꯕ
ꯂꯥꯏꯔꯤꯛ ꯇꯝꯐꯝꯝꯗ ꯂꯩꯕꯅꯕꯨ ꯍꯦꯅ ꯏꯀꯣ ꯀꯣꯝꯕꯅꯤꯅꯦ ꯆꯥꯅꯤ
ꯑꯗꯨꯅꯦꯅ ꯂꯔꯤ ꯇꯝꯂꯨꯔꯀꯥꯟꯗꯗꯤ ꯄꯨꯟꯁꯤꯁꯦ ꯄꯨꯔꯥ ꯍꯥꯏꯗꯤ ꯑꯉꯥꯡ ꯑꯣꯏꯒꯦꯁꯨ ꯌꯥꯗꯕꯤ ꯆꯍꯤꯁꯤꯅ ꯑ ꯌꯧꯔꯝꯕꯤ ꯋꯥꯈꯜꯖꯦ ꯈꯪꯗꯦ ꯃꯀꯣꯛꯇꯒꯤ ꯍꯧꯅꯤꯡꯉꯦ ꯄꯨꯟꯁꯤꯗꯤ ꯍꯥꯏꯗꯤ ꯍꯧꯔꯒ ꯑꯃꯨꯛ ꯐꯖꯅ ꯁꯦꯝꯅꯤꯡꯉꯦꯕ ꯑꯗ ꯍꯜꯂꯛꯑꯣꯕꯨꯗꯤ ꯌꯥꯔꯔꯣꯏꯗꯕ ꯄꯣꯠꯅꯤꯗ
ꯑꯗꯨꯗꯤ ꯃꯀꯣꯛ ꯇꯩꯒ ꯍꯧꯇꯔꯗꯤ ꯀꯌꯥꯝ ꯐꯅꯤ ꯌꯦꯡꯉꯣ ꯍꯧꯖꯤꯆꯛꯟ ꯂꯥꯏ ꯇꯡ ꯆꯠꯅꯕꯒꯤ ꯇꯝꯕꯒ ꯆꯠꯅꯕ ꯆꯍꯤ ꯑꯅꯤ ꯑꯗꯨ ꯑꯗꯥ ꯃꯌꯥꯝ ꯆꯠꯅꯕꯗ ꯆꯠꯄ ꯌꯥꯏꯅꯦ
ꯎꯝ
ꯑꯗꯨ ꯄꯩꯁꯥꯅꯤꯅꯦ ꯀꯩꯗ ꯇꯧꯕꯁꯦ ꯄꯩꯁꯥꯁꯦ ꯌꯥꯝ ꯆꯥꯎꯋꯦꯕ
ꯍꯧꯖꯤꯛꯀꯥꯟꯗꯤ ꯄꯩꯁꯥ ꯉꯥꯛꯇꯅꯦ ꯄꯩꯁꯥ ꯌꯥꯎꯗꯅ ꯊꯕꯛ ꯇꯧꯕꯁꯨ ꯌꯥꯗꯦ ꯈꯤꯇꯪ ꯆꯠꯂꯦ ꯄꯩꯁꯥ ꯈꯇꯪ ꯄꯣꯠ ꯑꯝꯇ ꯂꯩꯅꯤꯡꯉꯦ ꯄꯩꯁꯥ ꯄꯩꯁꯥ ꯉꯥꯛꯇꯅꯦ ꯍꯧꯖꯤꯛꯇꯤ ꯑꯗꯨꯅ ꯄꯩꯁꯥꯗꯣ ꯂꯣꯏ ꯆꯪꯕꯅꯤꯅꯅꯦ ꯎꯝ ꯒꯤꯌꯥꯟ ꯇꯗꯦ ꯇꯧꯔꯤꯖꯦ
ꯑꯇꯩꯗꯤ ꯌꯨꯝ ꯆꯠꯅꯒꯔꯕꯣ ꯑꯩꯈꯣꯏ ꯍꯥꯟꯅ ꯂꯥꯏꯔꯤ ꯇꯥꯃꯤꯟꯅꯔꯝꯕꯁꯤꯡꯗꯤ ꯂꯣꯏ ꯂꯩꯔꯤꯕꯣ
ꯃꯌꯨꯝꯗ ꯆꯠꯅꯒꯤꯕꯁꯨ ꯆꯠꯅꯗꯔꯤ ꯑꯃꯐꯩ ꯌꯨꯝꯗꯤ ꯂꯩꯅꯔꯤꯕ
ꯎꯝ ꯑꯗꯨꯝ ꯂꯩꯕ ꯌꯥꯕ꯭ꯔꯣꯈꯣꯏꯣ ꯍꯥꯏꯗꯤ ꯑꯩꯈꯣꯏꯁꯦ ꯑꯩꯈꯣꯏꯁꯦ ꯁꯤꯗ ꯇꯝꯕ ꯂꯣꯏꯔꯦ ꯑꯇꯣꯞꯄ ꯌꯦꯡꯕꯒꯤ ꯑꯗꯨꯝ ꯂꯩꯕ ꯌꯥꯕ꯭ꯔꯥ ꯅꯠꯇ꯭ꯔꯒ ꯀꯃꯥꯏ ꯇꯧꯕꯅꯣ
ꯑꯗꯣ ꯈꯪꯗꯔꯦ ꯑꯩꯁꯦ ꯍꯪꯅꯗꯔꯤꯕꯀꯣ ꯍꯣꯏ ꯏꯇꯥꯔ ꯑꯗꯨꯗꯤ ꯆꯥꯛ ꯊꯣꯡꯇꯣꯛꯑꯣ ꯑꯩꯁꯨ ꯆꯥꯛꯁꯦ ꯊꯣꯡꯕ ꯇꯧꯈꯤꯒꯦꯀꯣ ꯑꯗꯨꯗꯤ ꯊꯣꯡꯕ ꯂꯣꯏꯁꯤꯟꯈꯤꯒꯦ ꯑꯩꯁꯨ ꯏꯇꯥ ꯑꯗꯨꯗꯤ
ꯍꯣꯏ ꯍꯣꯏ ꯊꯣꯡꯉꯣ ꯊꯣꯡꯉꯣ ꯑꯗꯨꯗꯤ